ꯑꯣ
ꯀꯥꯏꯊꯧ ꯂꯩꯔꯨꯔꯦꯅ
ꯍꯜꯂꯣ ꯕꯦꯞ ꯀꯩꯗꯧꯔꯝꯃꯤꯅꯣ
ꯏꯁꯥ
ꯏ
ꯁꯤꯔꯦ ꯇꯥꯕ꯭ꯔꯣ
ꯄ ꯄꯣꯠ ꯊꯥꯔꯤꯌꯦ ꯑꯩꯗꯤꯅꯦ
ꯇꯥꯕ꯭ꯔꯣ ꯇꯥꯕ꯭ꯔꯣ
ꯍꯜꯂꯣ ꯇꯥꯕ꯭ꯔꯣ
ꯍꯜꯂꯣ
ꯏꯆꯟ ꯇꯣꯝꯕꯤ ꯇꯥꯗ꯭ꯔꯣ
ꯂꯣꯕꯦꯕ ꯀꯥꯏꯗꯧꯔꯤꯅꯣ
ꯇꯥꯗ꯭ꯔꯣ ꯑꯦ ꯏꯆꯟꯇꯣꯝꯕꯤ
ꯇꯥꯏꯌꯦ
ꯑꯩꯅ ꯉꯁꯥꯥꯏꯗꯩꯩ ꯈꯨꯝꯃꯤꯖꯦ
ꯅꯠꯇꯦ ꯑꯩꯒꯤ ꯅꯦꯠꯋꯥꯔꯛꯀꯤ ꯈꯤꯇꯪ ꯄ꯭ꯔꯣꯕ꯭ꯂꯦꯝ ꯂꯩꯕ ꯅꯦ ꯁꯥꯎꯒꯟꯈꯤꯕꯁꯤꯅ ꯅꯪꯅ
ꯅꯪꯁꯦ ꯁꯨꯡꯇꯥ ꯇꯥꯗꯦ ꯃꯤꯅ ꯋꯥꯔꯤ ꯁꯥꯟꯅꯗꯩ ꯇꯧꯔ ꯀꯥꯟꯁꯤꯗ
ꯀꯩꯗꯧꯔꯝꯃꯤꯅꯣ
ꯑꯩ ꯆꯥꯛ ꯆꯥ ꯇꯣꯛꯑꯦ ꯇꯨꯝꯕ ꯆꯪꯉꯛꯑꯦ
ꯀꯩꯏꯟꯖꯥꯡ
ꯂꯐꯨꯏꯔꯣꯟꯕ
ꯌꯥꯝ ꯉꯟꯅ ꯒꯨꯗꯅꯥꯏꯠ ꯑꯣꯏꯅ ꯉꯁꯤꯗꯤ
ꯏꯕꯦꯝꯃ ꯌꯥꯍꯧ ꯈꯨꯉꯟ ꯊꯤꯅ ꯉꯜꯂꯦꯀꯣ ꯑꯌꯨꯛꯇ
ꯅꯪ ꯈꯞꯄ ꯂꯩꯇ꯭ꯔꯣ ꯑꯩꯒ ꯑꯣꯢꯗꯤ ꯉꯝꯃꯣꯏꯍꯦ ꯉꯟꯅ ꯍꯧꯒꯠꯂꯦ ꯉꯥꯏ ꯂꯥꯏ ꯅꯤꯡꯉ ꯑꯃꯨꯛ ꯂꯩ ꯑꯗꯨꯅꯤ ꯐꯪꯃꯨꯡꯗ
ꯄꯨꯡ ꯃꯉꯥ ꯇꯥꯔꯤꯀꯥꯟꯗ ꯂꯦ ꯍꯥꯏꯕ ꯑꯩ
ꯔ ꯆ꯭ꯔꯥ ꯎ ꯀꯅꯥꯅ ꯍꯧꯗꯣꯔꯛꯏꯅꯣ
ꯑꯈꯣꯢ ꯃꯅꯥꯅꯦꯃꯦ
ꯑꯣ ꯁꯤꯜꯄꯥꯁꯤꯅ ꯏꯕꯦꯝꯃ ꯏꯇꯨꯝ ꯇꯨꯝꯈꯩꯅꯦ ꯌꯥꯁꯦꯝꯕꯩ ꯋꯥꯔꯤꯁꯤꯗ ꯍꯪꯉꯥ ꯂꯩꯈ꯭ꯔꯦ ꯑꯩꯉꯣꯟꯁꯤꯗ ꯑꯩꯒꯤ ꯌꯥꯁꯦ ꯄꯥꯟꯅꯕꯗ ꯋꯥꯔꯦ ꯃꯥ ꯇꯦ
ꯎꯝ
ꯑꯗꯨ ꯑꯩꯅ ꯆꯥꯗ ꯊꯛꯇꯕꯒꯤ ꯎꯕꯕꯁꯤꯗ ꯃꯥꯅꯅꯦ ꯈꯪꯉꯕ꯭ꯔꯥ ꯍꯧꯖꯤꯛꯁꯦ ꯏꯁ ꯑꯩꯗꯤ ꯐꯤꯆꯥꯅꯤꯒ ꯈꯣꯠꯅꯤꯒ ꯃꯥ ꯇꯧꯕ ꯃꯌꯥꯝꯁꯨ ꯂꯣꯏꯔꯦꯕꯦꯝ
ꯐꯤꯒꯔ ꯁꯦꯝꯍꯧꯔꯣꯏꯔꯣ ꯃꯌꯥ ꯁꯦꯝꯃꯤꯀꯥꯟꯗ
ꯇꯨꯝꯃ ꯍ ꯁꯨꯝ ꯁꯨꯝ ꯍꯡꯂ ꯑꯦ ꯅ ꯃꯥ ꯍꯥꯏꯕꯤꯁꯤ ꯑꯝꯇ ꯌꯦꯡꯉꯀꯣ ꯍꯥꯟꯅ ꯈꯔ ꯋꯥꯔ ꯇ
ꯎꯝ ꯎ ꯉꯥꯟꯁꯨꯦ ꯅꯨꯄꯥ ꯃꯣꯏ ꯃꯥꯏ ꯅꯨꯄꯥ ꯃꯅꯤꯡ ꯇꯣꯡꯕꯗꯤ ꯏꯆꯟꯗꯕꯤ ꯑꯩꯗꯤ ꯀꯌꯥ ꯋꯥꯅ ꯇꯣꯡꯉꯈ꯭ꯔꯦ ꯊꯟꯖꯈꯣꯅꯥ ꯊ ꯅꯥꯅꯦ ꯎꯝ ꯑꯩ ꯈꯥꯡꯖꯔꯕꯅꯦ ꯌꯨꯝꯗꯕꯨ ꯌꯧꯔꯗꯤꯅ
ꯀꯦ ꯀꯂꯦꯒꯗꯤ ꯈꯥꯟꯒꯗ꯭ꯔꯥ
ꯅꯊ ꯅꯊꯜ ꯂꯩꯔ
ꯂꯩꯑꯌꯦ
ꯅꯣꯏ ꯃꯃꯥ ꯍꯣꯏ ꯇꯨꯝꯈ꯭ꯔꯕ
ꯃꯥꯣꯏ ꯇꯨꯝꯕ ꯆꯪꯉꯝꯃꯅꯤ ꯇꯨꯝꯗꯤ ꯇꯨꯝꯍꯧꯗꯔꯣ ꯃꯣꯏꯁꯨ ꯋꯥꯔꯤ ꯁꯥꯟꯅꯖꯩ
ꯁꯤꯗ ꯂꯩꯔꯝꯃꯒ ꯑꯗꯨꯗꯣ ꯆꯠꯈꯤꯕꯁꯤꯒꯤ ꯑꯋꯥ ꯅꯨꯡꯉꯥꯏꯁꯤ ꯈꯤꯇꯪꯗꯤ ꯄꯥꯎꯗꯝꯍꯧꯗꯅ
ꯌꯥꯝꯏ ꯀꯌꯥꯗꯣꯏꯅꯣ ꯑꯗ ꯁꯤ ꯌꯨꯝ ꯂꯩꯕ ꯗꯗꯤ ꯑꯩꯁꯦ ꯐꯣꯟꯁꯦ ꯄꯥꯛꯄ ꯍꯥꯏꯗ ꯍꯥꯏꯕ ꯐꯣꯟꯁꯦ ꯑꯗꯨꯝ ꯊꯝꯃꯝꯃꯒ ꯑꯩꯟ ꯑꯝꯕꯅꯤꯉ ꯆꯥꯛꯁꯥꯡꯣꯝꯗ ꯑꯗꯨꯝ ꯆꯥꯕ ꯅꯤ ꯈꯗ ꯊꯛ ꯄꯅꯤ ꯀꯒꯦ ꯇꯧ ꯂꯩ
ꯎꯝ ꯑꯟꯁꯨꯅ ꯅꯪ ꯄꯩꯁꯥꯗꯣ ꯍꯌꯦꯡ ꯊꯥꯔꯛꯑꯅꯤ ꯍꯥꯏꯌꯣꯌꯦꯦ
ꯑꯣ ꯊꯥꯔꯣꯑꯣ ꯊꯥꯔꯑꯣ ꯑꯩ ꯍꯌꯦꯡ ꯀꯣꯂꯦꯖ ꯂꯥꯛꯀꯅꯤꯌꯦ
ꯀꯩ ꯀꯦ
ꯁꯥꯏꯗꯧ
ꯑꯗꯨꯣ ꯑꯁ ꯃꯤꯁꯀꯧ ꯋꯥꯔꯤ ꯁꯥꯟꯅꯕꯀꯣ ꯉꯁꯥꯏꯗꯒꯦꯌꯥ
ꯑꯥ
ꯑꯩꯁꯦ ꯀꯌꯥꯝ ꯊꯤꯅ ꯄꯥꯈꯜꯂꯦ ꯃꯤꯁꯁꯨ ꯀꯧꯔꯛꯀꯅꯣꯌꯦ ꯇꯣꯄꯤꯛꯁꯦ ꯅꯪꯒ ꯃꯤꯁꯀ ꯌꯦꯡꯅꯕꯗꯗꯤ ꯑꯁ ꯇꯣꯠꯇ ꯑ ꯗꯤꯐꯔꯦꯟꯁ ꯑꯗ ꯑꯩꯖꯦ
ꯑꯥ
ꯍꯥꯏꯐꯝꯁꯨ ꯈꯪꯗꯗꯅꯅꯦ ꯉꯥꯅꯨ ꯌꯦꯟ ꯑꯣꯛꯈꯤꯕ ꯑꯩ ꯄꯨꯡꯂꯤꯗ ꯂꯤꯠꯁꯜꯂꯦ ꯑꯩꯁꯦ ꯃꯤꯁ ꯅ ꯃꯥꯗꯔ ꯑꯣꯐ ꯉꯥꯅꯨ ꯌꯦꯟꯒꯤ ꯇꯥꯏꯞꯇꯅꯦ ꯈꯜꯂꯤꯁ ꯅꯪꯗꯤ ꯄꯩꯁꯥ ꯊꯣꯛꯄ ꯉꯝꯗꯩ ꯈꯣꯠꯂꯦ ꯑꯗꯨꯒꯨꯝꯕ ꯌꯥꯝ ꯍꯩ ꯈꯪꯉꯦ ꯑ ꯇꯧꯔꯝꯃꯦ
ꯎꯝ
ꯀ ꯃꯇꯝꯗꯨ ꯁꯨꯡꯛꯇꯩ ꯄꯤꯗ꯭ꯔꯦ ꯑꯌꯥꯝꯕꯅ ꯑꯩꯅ ꯑꯗꯨꯝ ꯉꯥꯡ ꯂꯩꯔꯦꯕ
ꯎꯝ
ꯀꯅꯣ ꯍꯥꯏꯕꯅꯤꯅ ꯑꯩ ꯌꯥꯝ ꯊꯤꯅ ꯋꯥꯅ ꯁꯥꯟꯅꯩ ꯈꯪꯉꯕ
ꯀꯩ ꯀꯧꯔ ꯁꯥꯟꯅꯩꯕ
ꯀꯩꯝ ꯀꯧꯗꯦ
ꯎꯝ
ꯍꯥꯏꯕꯗꯤ ꯅꯪ ꯍꯥꯕꯁꯅꯨꯉꯥꯏꯇꯗꯅ ꯑꯗꯨꯗꯤ ꯍꯥꯏꯐꯝ ꯈꯪꯗ꯭ꯔꯕ ꯀꯣꯜꯗꯨꯣ ꯑꯍꯨꯝꯩ ꯁꯥꯟꯅꯔꯝꯃꯒ ꯑꯃꯨꯛ ꯌꯥꯈꯤꯗ꯭ꯔꯗꯤ ꯕ꯭ꯌꯨꯖꯤ ꯑꯗꯨꯝ ꯊꯥꯔ ꯂꯩꯁꯟꯈ꯭ꯔꯦꯕ
ꯎꯝ
ꯇꯣꯛꯑꯦ ꯁꯥꯟꯅꯗ꯭ꯔꯦ
ꯃꯤꯁꯀꯣ
ꯍꯣꯏ ꯑꯍꯨꯝ ꯁꯥꯟꯅꯔꯝꯃꯦ
ꯅꯪꯉꯣꯟꯗ ꯇꯧꯕꯗ ꯕꯤꯖꯤ ꯂꯩ
ꯑꯗꯨ ꯀꯩꯒꯤꯗꯠꯅꯣ ꯑꯩ ꯀꯅꯥꯝ ꯁꯥꯟꯅꯕꯅ ꯊꯤꯉ
ꯑꯗꯨꯅꯦ ꯁꯨꯜꯄꯥꯗ ꯇꯧꯒꯗꯁꯨꯅꯦ ꯕꯤꯖꯤ ꯂꯩꯈ꯭ꯔꯦꯕ ꯑꯩꯅ ꯇꯧꯕꯗꯣ
ꯑꯗꯣ ꯅꯪ ꯀꯩꯅꯣ ꯇꯧꯕ꯭ꯔꯣ ꯃꯃꯥꯡ ꯁꯤꯦꯃꯤꯁ ꯆꯥꯕꯦꯛ ꯆꯥꯕꯗꯨ ꯌꯨꯝꯗ ꯍꯥꯏꯔꯕ
ꯑꯣꯏꯗꯤꯔ
ꯀꯃꯥꯏꯅ ꯇꯧꯗꯣꯏꯕ
ꯑꯔꯦ
ꯅꯪ ꯄꯩꯁꯥꯗꯤ ꯀꯥꯗ ꯄꯨꯊꯣꯛꯇꯣꯏꯗ꯭ꯔꯥ
ꯁꯀꯣꯂꯔꯁꯤꯤꯞꯥꯏꯇ ꯀ
ꯏꯁ ꯏꯁꯀꯣꯂꯥꯔꯁꯤꯞꯇꯣ ꯐꯪꯍꯧꯗ꯭ꯔꯗꯤꯅ ꯀꯃꯥꯏꯅ ꯇꯧꯕ ꯂꯣꯡꯈꯔꯥꯛ ꯂꯣꯡꯉꯦ
ꯐꯪꯍꯧꯗ꯭ꯔꯒꯅ ꯐꯖꯤꯔꯥ ꯁꯨꯕ ꯃꯇꯝ ꯇꯇꯨꯈꯛ ꯆꯠꯂꯅꯤꯅ
ꯇꯥꯅꯤꯡꯒꯦꯍꯦ ꯐꯤꯒꯔ ꯁꯥꯛꯇꯥꯛ ꯑꯗꯨꯒ ꯍꯖꯤꯔꯥ ꯀꯥꯏꯁꯤꯗꯅꯦ ꯍꯜꯂꯛꯄꯗ ꯉꯥꯡꯁꯪ ꯉꯥꯡ ꯍꯜꯂꯛꯇꯅ ꯏꯕꯤ ꯑꯃ ꯍꯖꯤꯔꯥ ꯁꯨꯐꯝ ꯂꯩꯇꯦꯀꯣ ꯑꯩꯈꯣꯏꯒꯤ ꯍꯧꯖꯤꯛ
ꯍ ꯍꯣꯏ ꯍ ꯊꯒꯦ
ꯁꯥꯏꯁꯨꯅ ꯌꯥꯝ ꯄꯥꯈꯔꯔꯦ ꯌꯨꯝ ꯊꯔ ꯇꯗꯦ ꯍꯜꯂꯣ
ꯄꯩꯁꯥꯗꯣ ꯑꯩꯅ ꯉꯝꯗꯅꯕ ꯇꯧꯔ ꯂꯧꯔꯅꯤ ꯀꯅꯥꯗ ꯑꯩꯅ ꯄꯨꯈꯔꯣ ꯐꯣꯏꯈꯔꯦ ꯂꯥꯛꯄꯁꯦ
ꯑꯗꯣ ꯀꯩꯅꯣ ꯇꯧꯕ꯭ꯔꯥ ꯐꯤꯗꯤ ꯊꯤꯔꯕꯣꯅ
ꯊꯤꯗ꯭ꯔꯤꯌꯦ ꯍꯌꯦꯡ ꯊꯤꯒꯦ ꯍꯌꯦꯡ ꯂꯥꯛꯄꯗ
ꯑꯣ ꯊꯥ ꯀꯌꯥꯒꯤ ꯊꯤꯔꯒꯦ
ꯑꯩ ꯐꯦꯕꯋꯥꯔꯤ ꯊꯤꯈꯤꯕꯗꯏ ꯊꯤꯗ꯭ꯔꯤ
ꯆꯞ ꯃꯥꯟꯅꯩ ꯑꯗꯨꯗꯤ ꯅꯥꯡꯒꯒꯥꯥꯏꯒ ꯅꯪ ꯀꯩꯅꯣ ꯇꯧꯕ꯭ꯔꯥ ꯀꯩꯅꯣ ꯇꯧꯕ꯭ꯔꯥ ꯖꯨꯟꯕꯨꯧ ꯊꯤꯗꯣꯛꯇꯣꯏꯔꯥ ꯅꯠꯇ꯭ꯔꯒ ꯃꯦꯕꯨꯧ ꯊꯤꯗꯣꯏꯔꯥ
ꯀꯩ ꯑꯩꯈꯣꯏ ꯃꯥꯙꯕ ꯍꯪꯒꯦ ꯄꯩꯁꯥꯁꯦ ꯀꯌꯥ ꯐꯧꯒꯤ ꯄꯤ ꯀꯗꯩꯅꯣꯅ ꯑꯗꯨꯒ ꯍꯔꯣꯏ
ꯑꯗꯨ ꯚꯦꯀꯦꯁꯟ ꯄꯤꯅꯤꯌꯦ
ꯎꯝ
ꯆꯥꯛ ꯂꯧꯕ ꯆꯠꯄꯗ ꯍꯥꯏꯔꯛꯏꯅꯦ ꯚꯦꯀꯦꯁꯟꯗꯣ ꯄꯤꯅꯤ ꯗꯦꯠꯇꯣ ꯑꯣꯟꯅꯩꯔꯗꯤ ꯈꯪꯗꯦꯔꯣ ꯆꯖꯥ ꯅꯍꯥꯟꯅꯦ ꯖꯨꯂꯥꯏ ꯁꯚꯦꯟꯇꯤꯟꯗꯩꯅ ꯊꯥꯔꯇꯤꯐꯧ ꯄꯤꯅꯤꯌꯦ ꯍꯥꯏꯔꯛꯄ ꯆꯥꯛ ꯂꯧꯕ ꯆꯠꯄꯗ ꯑꯗ ꯑꯩꯅ ꯑ ꯑꯅ ꯆꯨꯝꯃ ꯍꯥꯏꯕ ꯑꯗꯨꯗꯤ ꯍꯣꯁꯇꯦꯜꯗꯤ ꯍꯣꯁꯇꯦꯜꯒꯤ ꯄꯩꯁꯥ ꯍꯥꯏꯗꯤ ꯃꯦꯠꯁ ꯐꯤ ꯂꯧꯒꯗ꯭ꯔꯥ ꯍꯥꯏ ꯈꯨꯝꯗꯦꯕꯀꯣ ꯔꯣꯁꯥꯁꯦ ꯑ ꯅꯣꯏ ꯏꯂ ꯍꯒꯦ ꯅꯠꯇ꯭ꯔꯥꯗ ꯑꯩꯅ ꯀꯩꯗꯧꯕꯩ ꯂꯩꯔꯣꯏꯗꯣꯏꯅꯣ ꯚꯦꯀꯦꯁꯟ ꯐꯤꯅ ꯑꯗꯨꯝ ꯃꯦꯠꯁ ꯐꯤꯗꯤ ꯂꯧꯅꯤ ꯆꯞ ꯃꯥꯟꯅꯩ ꯉꯝꯅꯕ ꯊꯣꯡꯖꯗꯅꯤ ꯑꯩꯣꯏꯁꯨꯣꯡ ꯉꯝꯅ ꯂ ꯂꯩ ꯍꯥꯏꯔꯝꯃꯦ ꯃꯣꯏ ꯀꯛꯀꯤ ꯃꯃꯥꯡꯗ ꯑꯗꯨꯝ ꯃꯣꯏ ꯈꯤꯇꯪꯗꯤ ꯁꯥꯎꯅꯤꯡꯉꯒꯗꯥ ꯈꯪꯗꯦ ꯁꯥꯎꯅꯤꯡ
ꯁꯥꯎꯅꯤꯡ ꯁꯥꯎꯖꯗꯅꯨ ꯀꯩꯅꯣ ꯄꯩꯁꯥꯅ ꯁꯨꯝ ꯂꯧꯒꯦ
ꯑꯗꯨꯅꯦ
ꯑꯗꯨꯗꯤ ꯌꯥꯔꯣꯏꯕ
ꯂꯨꯄꯥꯑꯕꯨꯒꯤ ꯇꯥꯕꯤꯗꯤ ꯃꯣꯏ ꯅ ꯑꯗꯨꯒ ꯌꯥꯗꯕ ꯍꯣꯏꯅ
ꯇꯥꯡ ꯇ ꯐꯥꯏꯗꯣ ꯈ ꯈꯤꯇ ꯂꯧꯕꯤꯕ ꯑꯣꯏꯗꯤ ꯑꯩꯈꯣꯏꯁꯨ ꯄꯤꯊꯣꯛ
ꯃꯥꯅꯦ ꯐꯣꯔꯇꯤꯟ ꯗꯦꯖꯅꯦ ꯁꯚꯦꯟ ꯇꯤꯟꯗꯩꯅ ꯅ ꯀꯩꯅꯣꯕꯨꯛꯁꯦ ꯊꯥꯔꯇ ꯕꯨꯛꯁꯦ ꯐꯣꯔ ꯐꯤꯞꯇꯤꯟ ꯗꯦꯖꯅꯦ ꯑꯗꯨ ꯌꯦꯡꯉ ꯑꯩꯅ ꯍꯥꯏꯗꯤ ꯃꯣꯏꯅ ꯑꯦ ꯁꯤꯁꯦ ꯊꯈꯥꯏ ꯑꯃꯇꯪꯒꯤꯁ ꯂꯧꯕꯤꯔꯔꯣꯏꯒꯦ ꯍꯥꯏ ꯇꯔꯒꯗꯤ ꯑꯩ ꯑꯩꯈꯣꯏꯁꯨ ꯂꯩꯖꯔꯔꯣꯏꯒ ꯌꯥꯔꯦꯕ
ꯍꯦꯟꯖꯤꯜꯂꯦ ꯍꯥꯏꯔꯦ ꯍꯥꯏꯔꯦ ꯁꯨꯜꯄꯥꯥꯟꯅ
ꯑꯣ
ꯀꯅꯥꯏ ꯌꯦꯅꯦ ꯏꯕꯣ ꯇ
ꯎꯝ ꯀꯅꯥꯒ ꯈꯟꯅꯔꯨꯅꯣ ꯑꯗꯨꯗꯤ ꯈꯪꯗ꯭ꯔꯥ
ꯎꯝ
ꯎꯝ
ꯌꯥꯝ ꯄꯋꯔꯕꯨ ꯂꯩꯔꯝꯃꯤꯅꯦ ꯃꯥ ꯏꯁꯣꯟ ꯁꯣꯟꯒꯦ
ꯑꯇꯨꯝꯁ ꯄꯋꯥꯔ ꯌꯥꯝ ꯄꯥꯏꯌꯦ ꯁꯣꯝ ꯃꯤ ꯋꯥꯔꯤ ꯁꯥꯟꯅꯩ ꯀꯥꯟꯗꯗꯤꯤ ꯀꯠꯇ ꯀꯠꯇꯅ ꯅꯧꯁꯤꯟꯅꯔꯒ ꯇꯧꯋꯦ
ꯎꯝ ꯑꯐꯥꯎꯕꯤꯗꯤ
ꯁꯤꯕꯨꯗꯤ ꯑꯩꯅ ꯂꯣꯏꯁꯤꯟꯕ ꯁꯣꯏꯗ꯭ꯔꯕꯅꯦ ꯈꯤꯇꯪ ꯒ꯭ꯌꯥꯟ ꯇꯥꯅ ꯈꯣꯠꯅ ꯂꯩ ꯆꯝꯗ ꯑꯗꯣ ꯅꯪ ꯁꯨꯝ ꯀꯩꯅꯣ ꯇꯧꯕ꯭ꯔꯥ ꯍꯟꯗꯛꯁꯤꯗ ꯑꯃꯨꯛ ꯂꯥꯛꯑꯝꯃꯅꯤ ꯑꯗꯨꯒ ꯅꯪ ꯀꯦ ꯑꯗ ꯆꯠꯂꯝꯃꯒ ꯑꯃꯨꯛꯀ ꯌꯨꯝꯗ ꯍꯟꯗꯣꯏꯔꯥ
ꯍꯗꯅꯦ
ꯌꯦ ꯀꯌꯥꯗꯒꯦ
ꯗꯦꯠ ꯇ꯭ꯋꯦꯟꯇꯤ ꯁꯤꯛꯁꯇꯣ ꯑꯩꯈꯣꯏ ꯃꯥꯃꯝꯒꯤ ꯑ ꯅꯪꯒꯥ ꯀꯗꯤ ꯍꯜꯋꯥ ꯅꯤ ꯂꯨꯍꯣꯡꯕꯗꯣ ꯅꯪ ꯅꯠꯇ꯭ꯔꯒꯅ ꯍꯥꯏꯖꯔꯣꯏ
ꯅꯨꯄꯥꯁꯨ ꯆꯠꯂꯣꯏ ꯍꯥꯏ ꯃꯦꯝꯗ ꯑꯗꯣ ꯑꯩꯁꯨ ꯍꯥꯏꯗꯤ ꯑꯗꯨꯝ ꯆꯠꯂꯨꯔꯗꯤ ꯍꯜꯂꯛꯅꯤ ꯈꯪꯗꯦꯕ ꯅꯪꯗꯤ ꯍꯜꯂꯄ ꯌꯥꯗꯕꯅꯤꯅ ꯈꯜꯂ ꯍꯜꯂꯛꯑꯦ ꯑꯩꯗꯤ ꯉꯝꯗ꯭ꯔꯦ ꯑꯗꯨꯁꯨ
ꯑꯩꯗꯤ ꯂꯩꯅꯤꯗ ꯑꯦꯟ ꯁꯤ ꯁꯤ ꯀ꯭ꯂꯥꯁ ꯇꯧꯅꯤ ꯑꯗꯨꯅ ꯌꯨꯝꯗ ꯂꯩꯕ ꯌꯥꯔꯝꯒ
ꯎꯝ ꯑꯩ ꯏ
ꯋꯥꯔꯖꯦ
ꯑꯝꯁꯦ ꯍꯧꯖꯤꯛ ꯑꯩꯅ ꯃꯨꯁꯀꯤꯜ ꯇꯧꯒꯗꯧꯔꯅꯤ ꯑꯗꯣ ꯑꯩꯁꯦ ꯌꯨꯝ ꯆꯠꯇꯅ ꯂꯝꯕꯤ ꯊꯤꯔꯛꯄꯗꯅꯦ ꯀꯝꯄ꯭ꯌꯨꯇꯔ ꯀ꯭ꯂꯥꯁ ꯆꯠꯀꯦꯅ ꯈꯟꯕꯅꯦꯕ ꯑꯗꯨꯁꯨ ꯌꯥꯝ ꯂꯨꯏ ꯍꯥꯏꯌꯦꯕ ꯍꯥꯏꯗꯤ
ꯐꯩꯌꯦ ꯆꯠꯂꯣ ꯀꯝꯄ꯭ꯌꯨꯇꯔꯁ ꯃꯦꯠꯂꯤꯕꯧ ꯍꯩꯅꯤ ꯃꯦꯠꯇ꯭ꯔꯀꯥꯟꯗ ꯀꯥꯎꯈꯤꯅꯤ ꯅꯁꯥꯒꯤ ꯂꯦꯞꯇꯣꯞꯀꯨꯝꯕ ꯑꯃ ꯂꯩꯖꯔꯗꯤ
ꯂꯦꯞꯇꯣꯞꯇꯤ ꯂꯩꯌꯦ ꯌꯨꯝꯗ
ꯎꯝ ꯄꯨꯍꯜꯂꯣ ꯑꯗꯨꯏꯗꯤ
ꯎꯝ
ꯑꯗꯨꯅ ꯎꯝ ꯍꯥꯏꯔꯛꯑꯣ
ꯑꯗꯨꯒ ꯁꯨꯝ ꯀꯨꯏꯁꯤꯡꯟ ꯀꯨꯏꯁꯤꯜꯂꯛꯑꯒ ꯃꯦꯠꯁꯇ ꯇꯥꯁꯜꯂꯛꯑꯦ ꯍꯥꯏꯌꯦꯕ ꯀꯝꯄ꯭ꯌꯨꯇꯔꯁꯦ
ꯑꯗꯨ ꯅꯪ ꯀꯣꯔꯁꯇꯨꯒꯤ ꯃꯈꯥ ꯄꯣꯜꯂꯦꯍꯦ ꯕꯦꯁꯤꯛ ꯀꯣꯔꯁ ꯇꯝꯖꯒꯦ ꯑꯗꯩ ꯅꯪ ꯅꯪ ꯗꯤꯄ꯭ꯂꯣꯃꯥꯒ ꯇꯧꯒꯦ ꯈꯜꯂꯤꯔꯣ
ꯇꯧꯔꯣꯏ
ꯑꯗꯨꯗꯤ ꯀꯩꯁꯨ ꯀꯥꯏꯗꯦ
ꯀꯣꯛꯁꯤꯅ ꯀꯥꯏꯗꯒꯤ ꯑꯗꯣ ꯀꯩꯅꯣꯗꯨ ꯆꯠꯅꯤꯡꯕꯁ ꯏꯁꯄꯣꯀꯟ ꯀ꯭ꯂꯥꯁꯁꯨ ꯆꯠꯅꯤꯡꯉꯦꯕ ꯑꯩꯗꯣ
ꯏꯁꯄꯣꯀꯥꯟ ꯀ꯭ꯂꯥꯁ ꯍꯥꯏꯁꯦ ꯏꯪꯂꯤꯁꯀꯤꯔꯣ
ꯑꯥ
ꯑꯗꯨ ꯑꯗꯥꯏꯗ ꯂꯣꯏ ꯂꯩꯔꯦ ꯀꯩꯅꯣ ꯑꯗꯨꯏꯗꯤ
ꯀꯤꯡꯗꯝꯗꯣ ꯐꯕꯖꯥꯠꯂ
ꯎꯝ ꯀꯤꯡꯗꯝꯗꯣ ꯍꯣꯏ ꯀꯤꯡꯗꯝ ꯇꯝꯅꯕꯅꯦ ꯃꯤ ꯃꯌꯥꯝ ꯑꯩꯅ ꯆꯠꯂꯠꯏꯗꯨꯅ ꯑꯃꯥ ꯏꯅꯣꯕꯦꯖꯤꯛꯇꯨꯅꯦ
ꯎꯝ
ꯈꯪꯗꯦ ꯀꯤꯡꯗꯝꯗꯤ ꯀꯃꯥꯏ ꯇꯧꯕꯅꯣ
ꯑꯩꯁꯦ ꯆꯠꯁꯤꯔꯥꯅ ꯈꯟꯕꯗ ꯀꯩꯅꯣꯁꯨ ꯆꯅꯨꯁꯨ ꯆꯠꯅꯤꯡꯉꯦ ꯍꯥꯏꯕ
ꯆꯂꯣ ꯆꯂꯣ ꯃꯅꯥꯅ
ꯑꯗ ꯑꯩꯈꯣꯏ ꯆꯠꯃꯤꯟꯅꯥꯏ ꯍꯥꯏꯗꯤ ꯏꯊꯟ ꯆꯠꯄꯁꯨ ꯅꯨꯡꯉꯥꯏꯇꯦ ꯑꯗꯨꯗꯒꯤ
ꯎꯝ ꯑꯩꯁꯨ ꯀꯝꯄ꯭ꯌꯨꯇꯔ ꯀꯝꯄ꯭ꯌꯨꯇꯔꯗꯤ ꯇꯝꯅꯤꯡꯉꯦ ꯑꯗꯣ ꯀꯝꯄ꯭ꯌꯨꯇꯔ ꯇꯝꯕ ꯍꯥꯏꯁꯦ ꯍꯦꯛ ꯃꯦꯠ ꯁꯤꯖꯤꯟꯅꯗꯕ ꯀꯥꯟꯗ ꯑꯗꯨꯝ ꯀꯥꯎꯈꯤꯕ ꯑꯩꯁꯦ ꯇꯦꯟ ꯂꯣꯏꯔꯛꯄꯩꯗꯨꯗ ꯇꯝꯕ ꯂꯣꯏꯔꯦꯕ ꯇꯝꯃꯦꯕ ꯑꯩ ꯑꯗꯨꯣ ꯍꯧꯖꯤꯛ ꯂꯣꯏꯅ ꯃꯅꯩꯕ ꯑꯗꯨꯅ ꯂꯦꯞ ꯇꯣꯞꯇꯣ ꯂꯩꯖꯕ ꯑꯣꯏꯇꯥꯔꯗꯤ ꯌꯨꯝꯗꯩ ꯄꯨꯍꯜꯂꯣ ꯑꯗꯨꯒ ꯃꯣꯏꯅ ꯇꯥꯛꯂꯛ ꯇꯥꯛꯜꯂꯛꯄꯗꯨꯅ ꯑꯗꯨꯝ ꯁꯤꯖꯤꯟꯅꯔꯒ ꯃꯦꯠꯄ ꯑꯣꯏꯇꯥꯔꯗꯤ ꯀꯩꯁꯨꯝ ꯀꯥꯎꯔꯣꯏꯗꯅ
ꯎꯝ
ꯎꯝ ꯑꯗꯨ ꯅꯁꯥꯥꯏ ꯂꯦꯞꯇꯣꯛ ꯂꯩꯖꯕꯣꯏꯗꯤ ꯆꯥꯅꯩ
ꯑꯗ ꯑꯝꯇ ꯍꯥꯏꯔꯤꯌꯦ ꯑꯩꯁꯨ ꯑꯗꯣ ꯑꯩꯈꯣꯏꯗꯥꯏ ꯃꯆꯥ ꯅꯍꯥꯟ ꯑꯃꯨꯛ ꯊꯥꯡꯅ ꯌꯥꯟꯊꯠꯂꯦꯅ ꯇꯧꯈꯤꯕꯅꯦꯕ
ꯑꯣꯐ
ꯁꯦꯝꯖꯤꯟꯈ꯭ꯔꯕꯅꯦ ꯑꯗꯣ ꯀꯨꯏꯔꯦ ꯁꯤꯖꯤꯟꯅꯗꯕ ꯂꯦꯞꯇꯣꯞꯇꯣ ꯌꯥꯔ ꯌꯥꯝꯗꯤ ꯌꯥꯔꯝꯃꯤꯅꯤꯗ ꯑꯗꯣ ꯑꯃ ꯀꯩꯅꯣꯗꯣ ꯦꯜꯗ ꯗꯌꯥꯜꯍꯔꯗꯣ ꯍꯥ ꯑꯗꯨ ꯇꯨ ꯅ ꯋꯥ ꯍꯪꯅꯔꯒ ꯑꯝꯇ ꯅꯠꯇ꯭ꯔꯒꯅ ꯑꯩ ꯍꯟꯗꯛ ꯌꯨꯝ ꯆꯠꯄꯗꯣꯗ ꯄꯨꯔꯁꯨ ꯄꯔꯛꯑꯒꯦ
ꯎꯝ ꯑ ꯊꯃꯣ ꯑꯗꯨ
ꯎꯝ ꯊꯝꯃꯒꯦ